ꯎ ꯎꯝ
ꯇꯥꯕ꯭ꯔꯣ
ꯎꯝ ꯇꯥꯏꯌꯦ ꯇꯥꯏꯌꯦ
ꯑꯣ ꯂꯩ ꯅꯪ ꯂꯥꯛꯄ ꯀꯥꯟꯗ ꯑꯩꯈꯣꯏꯗ ꯂꯥꯛꯑꯣ
ꯎꯝ ꯀꯣꯟꯊꯟꯗ ꯂꯕꯅꯤꯀꯣ
ꯍꯥꯥ
ꯃꯊꯟꯗ ꯂꯩꯕꯅꯤꯀꯣ ꯍꯧꯖꯤꯛꯇꯤ
ꯑꯩꯈꯣꯏꯒꯤ ꯏꯅꯥꯎꯅꯨꯄꯥꯗꯣ
ꯑꯣ ꯑꯦ
ꯃꯥꯁꯨ ꯂꯥꯛꯑꯦꯗꯨꯅ
ꯎꯝ ꯑꯗꯨꯗꯁꯨ ꯅꯨꯄꯥ ꯌꯥꯗꯦꯅ
ꯅꯨꯄꯥ ꯌꯥꯗꯦ ꯍꯥꯏꯔꯁꯨ ꯌꯥꯏ ꯃꯣꯏ ꯍꯥꯏꯕꯗꯤ ꯅꯅꯥꯎ ꯅꯨꯄꯥꯅꯤ ꯍꯥꯏꯔꯀꯥꯟꯗ ꯋꯥ ꯇ ꯉꯥꯡꯗ
ꯎꯝ ꯎꯝ ꯑꯣ ꯑꯣ
ꯃꯔꯥꯡ ꯃꯔꯥꯡꯃꯨꯛꯇꯅꯤꯗ ꯃꯣꯏꯗꯤ ꯌꯥꯝ ꯐꯗꯤꯦ ꯅꯨꯡꯉꯥꯏ ꯁꯤꯗ ꯂꯥꯏꯕꯗꯤ ꯌꯥꯝ ꯅꯨꯡꯉꯥꯏꯕꯗꯤ ꯅꯨꯡꯉꯥꯏ ꯉꯥꯏꯌꯦ ꯑꯗꯨꯁꯨ ꯈꯔ ꯔꯨꯝꯗꯣ ꯆꯥꯎꯔꯒ ꯁꯨꯃꯥꯏꯅ ꯇꯧꯔꯗꯤ ꯐꯥꯒꯗꯕ ꯇꯕꯅꯦꯅ ꯏꯁꯤꯡꯗꯤꯦ ꯎꯝ
ꯎꯝ ꯑꯩꯗꯤꯀꯣ ꯏꯁꯤꯡ ꯈꯔ ꯐꯕ ꯃꯐꯝꯗ ꯂꯩꯅꯤꯡꯉꯦ
ꯕꯚꯜ ꯅꯣꯏꯁ ꯎꯝ ꯅꯪꯒꯤ ꯀꯣꯂꯦꯖꯀ ꯅꯅꯥꯛꯅꯕ ꯑꯗꯨꯒꯤ ꯃꯐꯝꯥꯝꯗ ꯂꯥꯏꯕꯅ ꯐꯥꯏ ꯄꯩꯁꯥ ꯆꯠꯇꯕꯤ ꯄꯁꯥ
ꯎꯝ ꯑꯣꯏ ꯀꯣꯂꯦꯖ ꯆꯠꯊꯣꯛ ꯆꯠꯁꯤꯟ ꯇꯧꯕꯗꯣ ꯄꯩꯁꯥ ꯌꯥꯝ ꯇꯤꯒꯅꯦꯕ ꯍꯥꯏꯕ
ꯎꯝ ꯑꯩꯈꯣꯏꯒꯤ ꯏꯅꯥꯎꯅꯨꯄꯥ ꯑꯃꯗꯣ ꯖꯦꯛ ꯅꯣꯏꯒ ꯂꯥꯏꯃꯤꯟꯅꯕ ꯑꯗꯨ ꯃꯥꯗꯤ ꯍꯥꯏꯕꯗꯤ ꯅꯨꯡꯇꯤꯒꯤ ꯑꯗꯨꯝ ꯆꯠꯇꯕꯅꯤꯅ ꯅꯣꯏ ꯅꯣꯏ ꯅꯪꯅ ꯅꯪꯒꯤ ꯀꯣꯂꯦꯖ ꯂꯥꯛꯄ ꯃꯇꯇꯥꯝꯗ ꯂꯥꯏꯕꯁꯨ ꯌꯥꯅꯤ
ꯑꯗꯨꯁꯨ ꯑꯩ ꯑꯗꯨ ꯑꯩꯁꯨ ꯈꯟꯕꯅꯦ ꯑꯩꯗꯤ ꯅꯨꯡꯇꯤꯒꯤ ꯆꯠꯀꯅꯤꯅ ꯆꯠꯂꯗꯤ ꯑꯗꯨꯒꯤ
ꯃꯥꯗꯤꯅꯤ ꯎꯝ ꯊꯤꯒ ꯆꯂꯣ ꯔꯝ ꯔꯝ ꯇ ꯑꯗꯨ ꯎꯝ ꯑꯗꯨꯗꯤ ꯀꯥꯏꯁꯤ ꯀꯥꯏꯗꯦꯗꯅ ꯃꯔꯝ ꯃꯔꯔ ꯆꯠꯄꯗꯨꯗꯤ ꯄ꯭ꯔꯣꯕ꯭ꯂꯦꯝꯥꯏ ꯑꯗꯨ ꯑꯗꯨꯒꯤ
ꯎꯝ
ꯑꯗꯨꯗꯨꯅ ꯐꯥꯕꯟ
ꯎ ꯅꯪ ꯄꯥꯗ ꯅꯪꯅ ꯎꯝ ꯑꯣꯇꯣ ꯗ꯭ꯔꯥꯏꯚꯔꯕꯨ ꯋꯥꯔꯤ ꯁꯥꯟꯅꯕꯒꯤ ꯃꯇꯥꯎ ꯍꯥꯏꯌꯣ ꯍꯥꯏꯔꯒ ꯃꯥꯗꯣ ꯁꯨꯡꯍꯥꯏ ꯍꯥꯏꯗꯤ ꯌꯥꯗꯦ
ꯑꯩꯈꯣꯏꯗ ꯁꯨꯃꯥꯏꯅ ꯍꯥꯏ ꯍꯥꯏꯔꯣ ꯑꯗꯨꯒꯤ ꯋꯥꯗꯣ ꯑꯃꯨꯛ ꯍꯥꯏꯕꯤꯌꯣꯅꯦ ꯍꯥꯏꯔ ꯀꯥꯟꯗ ꯀꯣ ꯃꯣꯏ ꯍꯥꯏꯔꯔꯣ ꯅꯈꯣꯏꯗ ꯍꯥꯏꯔꯔꯣꯏꯅꯀꯣ
ꯎꯝ ꯑꯁꯤ ꯑꯁꯤꯗꯤ ꯑꯁꯤꯗꯤ ꯑꯛꯇꯣ ꯋꯥꯔꯤ ꯑꯗ ꯑꯩꯒ ꯑꯩ ꯏꯕꯥꯅꯤꯒꯤ ꯃꯔꯛ ꯈꯥꯀꯤꯦ ꯋꯥꯔꯤꯔꯤꯅꯦ ꯍꯥꯏꯌꯦ
ꯑꯩꯈꯣꯏꯒꯤ ꯏꯅꯥꯎꯅꯨꯄꯥ ꯍꯧꯖꯤꯛ ꯂꯥꯛꯏꯕ ꯍꯧꯖꯤꯛ ꯂꯥꯛꯏꯕꯁꯦ ꯑꯁ ꯑꯩꯒꯤ ꯏꯕꯨꯡꯗꯣ ꯂꯥꯏꯔꯗꯤ ꯅꯨꯡꯉꯥꯏꯒꯗꯕꯅꯤꯅꯀꯣ ꯑꯗꯨꯏ ꯕꯣꯔꯤ ꯆꯨꯋꯦꯅꯀꯣ
ꯑ
ꯁꯨꯃꯥꯏꯅ ꯃꯥꯕꯨꯔꯤꯡ ꯆꯨꯕ ꯈꯨꯗꯤꯡ ꯃꯥ ꯃꯉꯣꯟꯗ ꯑꯗꯨꯝ ꯍꯥꯏꯒꯅꯤ ꯃꯥ ꯂꯥꯏꯔꯗꯤ ꯅꯨꯡꯉꯥꯏꯅꯤ ꯃꯥ ꯂꯥꯏꯔꯗꯤ ꯅꯨꯡꯉꯥꯏꯅꯤꯅꯀꯣ
ꯑꯥ
ꯁꯤꯗ ꯂꯥꯏꯕ ꯅꯨꯡꯉꯥꯏꯇꯦ ꯃꯥ ꯂꯥꯏꯔꯗꯤ ꯅꯨꯡꯉꯥꯏꯅꯤ ꯅꯨꯡꯉꯥꯏꯅꯤ ꯑꯗꯨꯒꯤ ꯋꯥ ꯈꯛꯇꯅꯤ
ꯃꯈꯣꯏꯅꯤꯗꯣ ꯍꯧꯖꯤꯛ ꯂꯥꯏꯛ ꯑ ꯅꯣꯟ ꯄ ꯑꯃꯅꯥ ꯍꯧꯖꯤꯛ ꯐꯤꯜ ꯑꯦꯖꯨꯀꯦꯁꯟ ꯂꯕ ꯝ ꯅ ꯅꯨꯄꯥ ꯁꯤ ꯅꯨꯄꯥꯗꯨꯁꯨ ꯇꯥꯎꯕꯤꯔꯗꯤ ꯈꯔ ꯌꯥꯝ ꯐꯔꯝꯒꯗꯕꯅꯤꯅ
ꯒꯤꯅꯦ ꯍꯧꯖꯤꯛ ꯃꯣꯏꯒ ꯍꯥꯏꯕꯗꯤ ꯃꯥꯁꯨ ꯑꯁꯤꯒꯤ ꯆꯍꯤꯗꯒꯤ ꯅꯍꯥꯟ ꯇꯥꯎꯕꯅꯤꯗꯅ ꯃꯥꯁꯨ ꯇꯥꯎꯕ ꯌꯥꯕꯅꯦ ꯑꯗ ꯑꯃꯗꯨꯗꯤ ꯏꯤꯃ ꯅꯨꯡꯇꯤꯒꯤ ꯆꯠꯇꯕꯅꯤꯅ ꯑꯗꯨꯝ ꯌꯥꯒꯅꯦꯕ ꯁꯤꯗꯤꯤ ꯅꯨꯡꯇꯤꯒꯤ ꯆꯠꯇꯗꯤ ꯌꯥꯔꯣꯏ ꯔꯣꯏ ꯁꯤ ꯍꯧꯖꯤꯛ ꯐꯤꯖꯤꯀꯦꯜ ꯑꯗꯨ ꯑꯣꯏꯔꯁꯨ
ꯑꯩ ꯍꯥꯏꯕꯅꯦꯕ ꯑꯗꯣ ꯃꯥꯕꯨꯁꯨ ꯑꯦ ꯂꯤꯁꯟ ꯇꯥꯎꯕꯤꯕ ꯌꯥꯗ꯭ꯔꯣ ꯍꯥꯏꯔꯒ ꯍꯧꯖꯤꯛꯇꯤ ꯃꯇꯝ ꯂꯣꯏꯅ ꯍꯩꯟꯈ꯭ꯔꯦ
ꯎꯝ ꯇꯃꯦ ꯍ ꯑꯩꯁꯨ ꯈꯟꯕꯅꯤ ꯈꯟꯕꯗꯤ ꯈꯟꯕꯅꯤꯅꯀꯣ ꯈꯅꯦ ꯑꯗꯨꯒ ꯃꯥ ꯌꯨꯝ ꯌꯨꯝꯁꯨ ꯍꯟꯈ꯭ꯔꯦ ꯑꯗꯨꯒ ꯃꯥ ꯕꯤ ꯑꯦꯁꯨ ꯇꯝꯕꯅꯤꯅ ꯑꯝꯅꯤꯡ ꯇꯝꯅꯤꯡ ꯉꯝꯃꯔꯣꯏꯅꯀꯣ
ꯎꯝ
ꯑꯌꯨꯛ ꯈꯥꯟꯂꯒ ꯑꯗꯨ ꯇꯣꯛꯑꯦ ꯍꯥꯏꯒꯦꯗꯤ ꯇꯥꯎꯕꯅꯦ ꯑꯩ ꯍꯥꯏꯕꯗꯤ ꯃꯥꯁꯨ ꯑꯩꯈꯣꯏꯒꯤ ꯏꯅꯥꯎꯅꯨꯄꯥ ꯁ ꯃꯥꯒꯤ ꯃꯕꯨꯡꯗꯤ ꯄꯨꯟꯅꯤꯡꯕꯀꯣ ꯌꯥꯝꯅ ꯑꯗꯨꯒꯤ ꯑꯩꯁꯨ ꯄꯨꯟ ꯍꯜꯂ ꯆꯦꯔꯛꯂꯀꯥꯟꯥꯟꯕꯗ ꯕꯤ ꯑꯦꯁꯨ ꯇꯝꯅꯤꯅ ꯑꯁ ꯌꯥꯔꯗ꯭ꯔꯣꯏꯅ ꯑꯩꯅ ꯑꯗꯨꯗꯣ ꯑꯦ
ꯎꯝ ꯑꯗ ꯃꯥꯗꯣ ꯍꯧꯖꯤꯛ ꯎꯝ ꯃꯥ ꯃꯥꯅ ꯍꯧꯖꯤꯛ ꯇꯝꯕꯗꯨꯗꯤ ꯀꯔꯤꯁꯨ ꯑꯣꯏꯔ ꯍꯧꯗꯤ ꯅꯣꯏꯁꯨ ꯄꯥꯗꯦ ꯀ꯭ꯂꯥꯁꯁꯨ ꯆꯠꯇꯦ ꯔꯒꯦ
ꯑꯗ ꯑꯩꯈꯣꯏ ꯁꯥꯟꯅꯕꯗꯤ ꯌꯥꯝ ꯌꯥꯝ ꯄꯥꯝꯃꯦ ꯃꯃꯤꯅ ꯃꯈꯣꯏꯗꯣ ꯎꯝ
ꯑꯗꯨꯒ ꯃꯥ ꯃꯣꯏꯗꯤ ꯅꯨꯄꯥꯅꯤꯅꯀꯣ ꯌꯥꯅꯤ ꯑꯁꯤꯒꯤ ꯆꯍꯤꯗ ꯄꯨꯜꯂꯗꯤ ꯅꯨꯡꯉꯥꯏꯒꯗꯕꯅꯦ
ꯎꯝ ꯑꯗꯨꯅ ꯆꯍꯤ ꯀꯌꯥꯗꯣ ꯇꯥꯎꯗꯣꯏꯔꯥ
ꯑ ꯑꯍꯨꯝ
ꯎꯝ ꯑꯣ ꯆꯍꯤ ꯑꯍꯨꯝ ꯎꯝ ꯑꯩꯈꯣꯏ ꯑꯩꯈꯣꯏꯒꯤ ꯌꯨꯅꯤꯚꯔꯁꯤꯇꯤꯗꯁꯨ ꯑꯗꯨꯝ ꯑꯍꯨꯝ ꯈꯛꯇꯅꯦ ꯑꯩꯈꯣꯏꯒꯤꯗꯁꯨ ꯐꯤꯖꯤꯀꯦꯜ ꯏꯖꯀꯦꯁꯟ ꯂꯩꯕ
ꯎꯝ ꯌꯥꯝ ꯐꯥꯏꯌꯦ ꯍꯥꯏꯕꯗꯤ ꯂꯥꯏꯔꯤꯛꯇ ꯈꯔ ꯌꯥꯎꯅꯤꯡꯗꯕ ꯃꯤꯗꯤꯀꯣ ꯁꯤ
ꯎꯝ ꯑꯁ ꯍꯧꯖꯤꯛ ꯐꯤꯖꯤꯀꯦꯜ ꯏꯖꯨꯀꯦꯁꯟꯁꯤꯡꯅ ꯎ ꯀ꯭ꯂꯥꯁ ꯂꯥꯛ ꯃꯈꯣꯏ ꯃꯈꯣꯏꯗꯣ ꯌꯥꯝ ꯌꯦꯡ ꯄꯟꯕꯗ ꯅꯨꯡꯉꯥꯏꯕꯅꯦ ꯍꯥꯏꯕꯗꯤ ꯑꯦꯛꯖꯥꯝ ꯑꯦꯛꯖꯥꯝꯗꯁꯨ ꯀꯣ ꯑꯩꯈꯣꯏꯗ ꯑꯦꯛꯖꯥꯝꯒꯤ ꯍꯥꯞ ꯃꯔꯒꯜꯗꯗꯤ ꯄꯥꯔꯒ ꯀꯣ ꯑꯁ ꯑꯩ ꯎꯝ ꯑꯩ ꯄꯥꯕꯗꯣ ꯑꯩ ꯅꯤꯡꯁꯤꯡꯒꯗ꯭ꯔꯥ ꯀꯣ ꯍꯥꯏꯅ ꯌꯥ ꯑ ꯋꯥꯔꯒ ꯆꯠꯠꯇꯗ ꯃꯈꯣꯏꯗꯣ ꯄ꯭ꯂꯦꯒ꯭ꯔꯥꯎꯟꯗ ꯀꯣ ꯂꯩꯔꯣ ꯍꯥꯏꯅ ꯕꯥꯁꯀꯦꯠꯕꯣꯜꯒꯨꯝꯕ ꯁꯥꯟꯅꯩꯌꯦ ꯑꯗꯨ ꯎꯝ ꯃꯈꯣꯏꯗꯣ ꯑꯗꯨꯝ ꯌꯦꯡꯕ ꯃꯥꯜꯂꯦꯗ ꯑꯗꯨꯝ ꯁꯥꯟꯅꯕꯗꯣ ꯃꯥ ꯐꯥꯕ꯭ꯔꯥ ꯁꯤ ꯐꯥꯕ꯭ꯔꯥ ꯁꯤ ꯐꯠꯇꯕ꯭ꯔꯥ ꯍꯥꯏꯕꯗꯣꯀꯣ ꯑꯗꯨꯝ ꯃꯥꯛꯁꯁꯨ ꯑꯗꯨꯃꯥꯏꯅ ꯄꯤꯕ ꯃꯥꯜꯂꯦ ꯑꯗꯨꯒꯤ ꯒ꯭ꯔꯥꯎꯟꯗ ꯂꯦꯞꯅꯔꯒ ꯂꯩꯔꯝꯃ ꯀꯥꯟꯗ ꯏꯃꯥꯟꯅꯕꯤꯁꯤꯡꯗꯣ ꯃꯈꯣꯏꯗꯣ ꯌꯦꯡꯉꯨ ꯌꯥꯝ ꯅꯨꯡꯉꯥꯏ ꯀꯣꯔꯒ
ꯃꯈꯣꯏꯒꯤ ꯃꯈꯣꯏꯗꯣ ꯑꯌꯨꯛ ꯅꯨꯡꯇꯤ ꯀꯨꯝꯕ ꯎ ꯁꯥꯟꯅꯕ ꯆꯠꯀꯅꯤ ꯑꯗꯨꯗ ꯀ꯭ꯂꯥꯁꯀꯤ ꯇꯥꯏꯃꯤꯡꯗꯣ ꯑꯩꯈꯣꯏꯗꯤ ꯅꯥꯏꯟꯗ ꯑꯗꯨ ꯑꯗꯨꯃꯥꯏꯅ ꯆꯠꯂꯦꯕ ꯑꯗꯣ ꯃꯈꯣꯏꯗꯤ ꯇꯦꯟ ꯑꯦꯂꯚꯦꯟꯒꯨꯝꯕꯗ ꯑꯃꯨꯛ ꯀ꯭ꯂꯥꯁ ꯂꯥꯛꯑꯦ ꯌꯨꯗꯤꯐꯣꯔꯝꯁꯨ ꯁꯦꯠꯇꯦ ꯃꯈꯣꯏꯗꯤ ꯑꯗꯨꯝ ꯅꯨꯡꯉꯥꯏꯌꯦ
ꯑꯣ ꯑꯗ꯭ꯔꯦꯁ ꯑꯗꯨꯝ ꯂꯥꯛꯄ꯭ꯔꯣ ꯌꯨꯅꯤꯐꯣꯔꯝ ꯁꯦꯠꯇꯕꯤꯩꯗ ꯑꯣ ꯑꯣ ꯑꯁꯤꯗꯨꯁꯨ ꯄꯤ ꯄꯤꯅꯦ ꯃꯣꯏ ꯎꯝ
ꯗꯤꯄꯥꯔꯠꯃꯦꯟ ꯁꯔꯠ ꯂꯥꯛꯑꯦꯕ ꯑꯗꯣ ꯗꯤꯄꯥꯔꯠꯃꯦꯟ ꯁꯔꯠ ꯇ꯭ꯔꯦꯛ ꯁꯨꯗꯣ ꯑꯗꯨꯝ ꯁꯦꯠꯂꯒ ꯂꯥꯛꯑꯦ ꯃꯈꯣꯏꯗꯤ ꯑꯩꯈꯣꯏꯒꯤ ꯌꯨꯅꯤꯐꯣꯔꯝ ꯔꯤꯒꯨꯂꯔ ꯌꯨꯅꯤꯐꯣꯔꯝꯗꯣ ꯁꯦꯠꯇꯦꯕ
ꯎꯝ
ꯌꯥꯝ ꯅꯨꯡꯉꯥꯏꯕꯅꯦ ꯁꯟ ꯍꯥꯄꯁꯨ ꯌꯥꯝ ꯍꯥꯏꯕꯅꯦ ꯃꯈꯈꯣꯏꯗ
ꯑꯩ ꯏꯅꯥꯎ ꯅꯨꯄꯥꯁꯦ ꯍꯥꯏꯌꯦ ꯂꯔꯤꯛ ꯄꯥꯅꯤꯡꯉꯥꯏ ꯂꯥꯏꯇ꯭ꯔꯗꯤ ꯅꯨꯡꯉꯥꯏꯅꯤ ꯑꯗꯨꯒ ꯚꯣꯁ ꯁꯕꯗꯣ ꯑꯗꯨꯅ ꯑꯦꯛꯖꯥꯝ ꯑꯣꯏꯔꯗꯤ ꯑꯁ ꯅꯨꯡꯉꯥꯏꯒꯗꯕꯅꯤꯅ ꯃꯥꯅ ꯑꯗꯨꯝ
ꯍꯧꯖꯤꯛꯇ ꯄꯥꯏꯌꯦ ꯃꯈꯣꯏꯗꯣ ꯄꯥꯏꯑ ꯂꯥꯏ ꯎꯝ ꯎꯝ ꯑꯩꯈꯣꯏꯒꯤ ꯏꯂꯥꯏ ꯄꯦꯄꯔ ꯍꯥꯏꯅ ꯂꯥꯛꯑꯦꯅ ꯗꯤꯄꯥꯔꯠꯃꯦꯟ ꯑꯇꯣꯞꯄꯒꯤ ꯑꯃꯨꯛ ꯄꯥꯏꯕꯗꯣ ꯎꯝ ꯑꯁꯤ ꯑꯁꯤ ꯃꯈꯣꯏ ꯑꯩꯈꯣꯏꯒꯤ ꯃꯈꯣꯏꯒꯤ ꯀꯣꯂꯦꯖꯀꯤ ꯇꯥꯏꯞꯇꯤ ꯈꯪꯗꯦ ꯑꯗꯨꯕꯨ ꯑꯩꯈꯣꯏꯒꯤꯗꯤ ꯀꯣ ꯎꯝ ꯎꯝ ꯏꯂꯥꯏ ꯄꯦꯄꯔ ꯍꯥꯏꯅ ꯗꯤꯄꯥꯔꯠ ꯑꯇꯣꯞꯄ ꯗꯤꯄꯥꯔꯠꯃꯦꯟꯒꯤ ꯁꯞꯖꯦꯛꯁꯨ ꯄꯥꯏꯑꯒ ꯑꯗꯨꯒꯤ ꯎꯝ ꯑꯗꯨꯒꯨꯝꯕꯗꯤ ꯑ ꯃꯈꯣꯏꯅꯣꯂꯤ ꯀꯀꯦꯜ ꯁꯥꯏꯟꯁꯀꯨꯝꯕꯁꯨ ꯏꯪꯂꯤꯁꯀꯨꯝꯕꯁꯨ ꯑꯗꯨꯝ ꯄꯥꯏꯌꯦꯕ ꯑꯗꯨꯒꯤ ꯃꯈꯣꯏꯒꯤ ꯃꯦꯟ ꯄꯦꯄꯔꯁꯤꯡꯁꯨ ꯂꯩꯔꯝꯒꯅꯤ ꯍꯥꯏꯗꯤ ꯎꯝ ꯊꯤꯑꯣꯔꯤꯁꯨ ꯂꯥꯏꯒꯅꯤꯅ ꯄ꯭ꯔꯦꯛꯇꯤꯀꯦꯜꯁꯨ ꯂꯥꯏꯔꯁꯨ ꯊ
ꯑꯩꯣꯏ ꯄꯨꯜꯂꯗꯤ ꯅꯨꯡꯉꯥꯏꯒꯗꯕꯅꯦꯁ
ꯎꯝ ꯦꯛꯇꯤ ꯄꯥꯕ ꯇꯥꯕꯅꯤꯅ
ꯍ ꯑ ꯍꯔ ꯄꯥꯔꯗꯗꯤ ꯀꯃꯥꯏꯅ ꯇꯥꯔꯅꯤ ꯦꯁ ꯈꯔ ꯂꯥꯏꯔꯅꯤ ꯈꯟꯕꯗ ꯎꯝ
ꯑꯩꯣꯏ ꯄ꯭ꯔꯦꯛꯇꯤꯀꯦꯜ ꯄ꯭ꯔꯦꯛꯇꯤꯀꯦꯜꯗ ꯍꯥꯏꯔꯤ ꯌꯥꯔ
ꯑꯥ ꯌꯥꯔꯤꯗꯤ ꯌꯥꯝꯃꯔꯣꯏ ꯈꯜꯂꯦ ꯁꯤ ꯑꯩꯈꯣꯏ ꯏꯅꯥꯎꯅꯨꯄꯥꯁꯨ ꯂꯥꯛꯔꯒ ꯁꯤ ꯆꯤꯊꯤꯒꯨꯝꯕꯒꯤ ꯂꯥꯏꯔꯤꯛ ꯈꯔ ꯄꯥꯔꯣ ꯍꯥꯏꯌꯣ ꯌꯨꯝꯗ ꯂꯥꯏꯕꯨꯗꯤ ꯂꯗꯤꯦꯛ ꯁꯨꯝ ꯄꯥ ꯄꯥꯔꯔꯣꯏ ꯈꯪꯉꯦ
ꯐꯗꯦ ꯇꯔ ꯌ ꯂꯥꯏꯔꯛꯒ ꯊꯕꯛ ꯇꯧꯔꯁꯨ ꯍꯥꯏꯕꯁꯨ ꯌꯥꯗꯦ
ꯎꯝ ꯏꯃꯥ ꯏꯃꯥꯗ ꯍꯥꯡꯉꯦ ꯑꯩ ꯑꯩꯈꯣꯏꯗ ꯑꯩꯈꯣꯏ ꯌꯨꯝꯗ ꯑꯃ ꯂꯥꯛꯄ꯭ꯔꯣ ꯀꯣꯏꯕ ꯂꯥꯛꯄ꯭ꯔꯣ ꯍꯥꯏꯔꯀꯥꯟꯗ ꯅ ꯪ ꯗ ꯍꯥꯏ ꯍꯥꯏ ꯑꯩꯅ ꯇꯨꯝꯕꯒꯤ ꯅꯪꯗꯕꯒꯤ ꯑꯣꯏꯔꯝꯒꯅꯤꯅ ꯍꯥꯏꯔꯛ ꯀ ꯃꯥꯁꯤ ꯅꯣꯛꯂꯒꯦ ꯇꯨꯝꯕꯒꯤꯅꯦꯅ
ꯑꯗꯣ ꯂꯥꯎꯗ ꯂꯥꯎꯗ ꯅꯝꯐꯨ ꯅꯝꯕꯨꯨ ꯆꯠꯍꯜꯂꯦ
ꯎꯝ ꯑꯗꯨꯅ ꯐꯥꯅꯤ
ꯅꯝ ꯄꯨꯗ ꯆꯠꯍꯜꯂꯤꯕ ꯑꯗꯨ ꯑꯁꯤ ꯎꯝ ꯂꯥꯎ ꯂꯥꯎ ꯆꯠꯁꯦ ꯍꯥꯏꯔꯒ ꯇꯝ ꯉꯝꯗꯤ ꯍꯥꯏꯀꯣ ꯃ ꯀꯥꯏ ꯑ ꯂꯥꯎ ꯆꯠꯄ ꯂꯥꯎ ꯆꯠꯄ ꯖꯇꯤ ꯑꯩ ꯑꯩꯒꯤ ꯇꯥꯏꯝ ꯍꯥꯏꯒ ꯎ ꯑꯗꯨꯗꯤ ꯎꯝ ꯑꯗꯨꯗꯤ ꯎꯝ ꯑꯁꯤ ꯀꯃꯥꯏꯅ ꯍꯥꯏꯗꯣꯏꯔꯥ ꯇꯣꯞ ꯑꯁꯤ ꯊꯕꯥꯛ ꯇꯧꯋꯔꯦ ꯁꯤ ꯊꯕꯥꯛꯇꯤ ꯑꯩꯒꯤ ꯇꯥꯏꯞ ꯅꯠꯇꯦꯗꯅ ꯑꯁꯤ ꯑꯗꯨꯗꯤ ꯁꯤ ꯊ ꯂꯁꯤꯁꯨ ꯄꯥꯏ ꯍꯥꯏꯠꯇ
ꯃꯥꯒꯤꯦ ꯇꯥꯏꯕ ꯑꯁ ꯈꯪ ꯍꯉ ꯃꯣꯏꯒ ꯃꯥꯁꯨ ꯑꯩꯈꯣꯏꯒꯤ ꯅꯅꯥꯎꯕꯁꯨ ꯌꯥꯝ ꯄꯨꯟꯅꯤꯡꯉꯦ ꯃꯕꯨꯡ ꯇ ꯀꯔꯤꯒꯤꯔ ꯑꯗꯦ ꯌꯥꯝ ꯄꯨꯟꯅꯤꯉꯦ ꯃꯥꯁꯦ
ꯃꯈꯣꯏ ꯑꯅꯤꯗꯣ ꯎ ꯁꯤ ꯁꯤꯒꯤ ꯀꯣꯂꯦꯖꯇ ꯇꯧꯃꯤꯟꯅꯔꯝꯃꯗꯤ ꯈꯔ ꯌꯥꯝ ꯐꯗꯣꯏꯅꯤ
ꯎꯝ ꯌꯥꯝ ꯐꯉꯅꯤ ꯑꯗꯨꯝ ꯑꯩꯈꯣꯏꯁꯨ ꯂꯥꯏꯑꯅꯤ ꯇꯤꯟꯅ ꯃꯈꯣꯏ ꯑꯅꯤ ꯆꯠꯃꯤꯟꯅꯔꯅꯤ ꯍꯥꯏꯕꯗꯤ ꯊꯦꯡꯉꯁꯨꯈ ꯇꯧꯔꯁꯨ ꯃꯣꯏ ꯑꯅꯤ ꯆꯠꯃꯤꯟꯅꯔꯗꯤ ꯑꯩꯈꯣꯏ ꯋꯥꯏ ꯁꯥꯡꯅꯦꯕꯗꯅ ꯎꯝ
ꯒ ꯑꯩ ꯏꯟꯇ꯭ꯔꯥꯁ ꯃ ꯇ
ꯑꯦꯟꯇ꯭ꯔꯥꯟꯁ ꯊꯣꯛꯀꯅꯤꯗ ꯆꯥꯟꯁ ꯂꯥꯏꯔꯅꯤ ꯈ ꯎ ꯅꯣꯏ ꯅꯣꯏꯁꯦ ꯃꯤ ꯌꯥꯝꯗꯕꯅꯦ
ꯍꯣꯏ ꯇꯣꯏꯔꯁꯨꯀꯣ ꯃꯈꯣꯏ ꯄꯤ ꯁꯤ ꯑꯦꯒꯤꯗꯣ ꯃꯤ ꯆꯍꯨꯝꯒꯨꯝꯕ ꯂꯥꯛꯑꯦ ꯍꯥꯏꯌꯦ ꯐꯥꯔꯁ ꯑꯗꯨꯒꯤ ꯑꯦꯁ ꯇꯤ ꯗꯤ ꯐ꯭ꯔꯤ ꯑꯃꯨꯛ ꯐ꯭ꯔꯤ ꯑꯣꯏꯕꯅꯤꯅꯀꯣ ꯑꯦꯁꯇꯤꯒꯤꯗꯤ ꯌꯥꯝ ꯑꯣ ꯈꯔ ꯍ ꯂꯦꯖ ꯑꯣꯏꯅ ꯂꯥꯛꯑꯣ ꯉꯔꯦ ꯌꯥꯝ ꯌꯥꯝꯗꯕ ꯃꯥꯜꯂꯦ ꯂꯥꯎꯕꯗꯣ ꯑꯗꯨꯒ ꯃꯈꯣꯏꯒꯤ ꯑꯦꯟꯇ꯭ꯔꯥꯟꯁ ꯀꯣꯏꯁꯟꯗꯣ ꯀꯝꯄ꯭ꯌꯨꯇꯔ ꯄꯦꯁꯇ ꯑꯝꯇ ꯍꯪꯗꯦ ꯍꯥꯏꯌꯦ ꯑꯣ ꯖꯅꯤꯡꯒꯨꯝꯕ ꯃꯦꯠꯀꯨꯝꯕ ꯑꯗꯨꯝ ꯍꯪꯉꯦ ꯍꯥꯏꯌꯦ
ꯑꯗꯨꯇ
ꯑꯗꯨꯗꯤ ꯈꯪꯗꯦ ꯑꯗꯨꯒꯤ ꯑ ꯌꯥꯝ ꯄꯥꯈꯠꯄꯅꯦ ꯍꯥꯏꯕꯗꯤ ꯑꯩꯈꯣꯏꯗꯤ ꯔꯤꯖꯅꯤꯡꯒꯨꯝꯕ ꯎꯝ ꯔꯤꯖꯅꯤꯡꯒꯨꯝꯕꯗꯣ ꯑꯩꯈꯣꯏꯗꯤ ꯎꯝ ꯌꯥꯝ ꯑꯦꯛꯁꯄꯥꯔꯠ ꯑꯣꯏꯗꯦ ꯅ ꯄꯥꯁꯨ ꯄꯥꯔꯦ ꯁꯤꯒꯨꯝꯕꯗꯤ ꯄ꯭ꯔꯦꯛꯇꯤꯁꯁꯨ ꯇꯥꯗꯦ ꯑꯩꯈꯣꯏꯗꯤꯀꯣ ꯑꯗꯨꯒꯤ ꯀꯃꯥꯏꯅ ꯏꯗꯣꯏꯔꯥ ꯈꯪꯗꯦ ꯑꯩ ꯌꯥꯝ ꯄꯥꯈꯠ
ꯊꯣꯛꯀꯅꯤꯗ ꯑꯗꯨꯝ ꯍꯣꯕ ꯂꯔ ꯂꯥꯏꯅ
ꯣ ꯀꯃꯥꯏ ꯇꯧꯒ ꯅꯈꯣꯏꯒꯤ ꯈꯔ ꯇꯤꯞꯁ ꯂꯩꯔꯗꯤ ꯍꯥꯏ ꯄꯤꯌꯣ ꯅꯈꯣꯏꯗꯤ ꯀꯣꯆꯤꯡ ꯂꯥꯛꯑꯣꯅ
ꯑꯗꯣ ꯑꯩꯈꯣꯏꯒꯤ ꯏꯅꯥꯎ ꯅꯨꯨꯄꯥꯗꯨꯁꯨ ꯂꯥꯛꯑꯣꯏ ꯃꯉꯣꯟꯗ ꯍꯥꯏꯌꯣ ꯍ ꯉ ꯃꯥꯁꯨ ꯍꯥꯏꯔꯝꯒꯅꯤ ꯅꯨꯄꯥꯁ ꯔꯤꯖꯅꯤꯡ ꯈꯔ ꯍꯥꯏꯕꯅꯦ ꯃꯉꯣꯟꯗ ꯍꯥꯡꯉꯣ ꯑꯗꯨꯒ ꯃꯣꯏꯗ ꯂꯥꯏꯔꯛꯁꯨ ꯂꯩꯔꯝꯒꯅꯤ ꯃꯉꯣꯟꯗ ꯑꯗꯨꯒ ꯃꯥꯒꯤ ꯅꯣꯠꯁꯤꯡꯁꯨ ꯀꯔꯤꯒꯤꯔꯃ ꯀꯥꯏꯗ ꯊꯥꯝꯕ꯭ꯔꯣ ꯑꯩ ꯑꯩꯉꯣꯟꯗ ꯃꯥꯒꯤ ꯕꯨꯛ ꯑꯅꯤ ꯑꯍꯨꯝ ꯃꯥꯅ ꯄꯤꯔꯝꯃꯦ ꯄꯗꯦ ꯄꯅꯤ ꯀꯦꯗꯤꯄꯥ ꯃꯥꯗ ꯎꯝ ꯃꯥꯗꯤ ꯁꯨꯝ ꯁꯨꯡ ꯄꯥ ꯄꯥꯗꯦ ꯍꯥꯏꯌꯦ ꯑꯗꯨꯒꯤ ꯅꯪ ꯄꯥꯗ꯭ꯔꯗꯤ ꯑꯩꯉꯣꯟꯗ ꯊꯝꯃꯣ ꯅꯪ ꯂꯧꯅꯤꯡꯕ ꯀꯥꯟꯗ ꯂꯥꯎꯔꯣꯀꯣ ꯅꯪ ꯑꯩꯉꯣꯟꯗ ꯊꯥꯝꯃꯦ ꯄꯣ ꯑꯅꯤ ꯑꯍꯨꯝꯔꯥ ꯀꯅꯥꯗꯦ ꯍꯥꯏꯌꯦꯦ ꯃꯣꯟꯗꯦ
ꯀꯗ
ꯃꯤꯗꯤ ꯍꯥꯏꯕꯅꯤꯅꯀꯣ ꯅꯛꯑꯦ ꯍꯥꯏꯔꯒ ꯅꯣꯛꯑꯦ ꯑꯦ ꯇꯝꯕ ꯉꯝꯗꯦ ꯑꯩꯈꯣꯏꯗꯒꯤ ꯍꯦꯟꯅ ꯉ ꯅ ꯁꯔꯕꯤꯁ ꯐꯥꯡꯉꯗꯤ ꯃꯉꯟꯗ ꯗꯤꯃꯥꯟ ꯊ ꯂꯔꯤꯛ ꯄꯥꯝꯃꯣ ꯍꯥꯏꯌꯣ ꯑꯗꯨꯒꯤ
ꯎꯝ
ꯑꯗꯨꯠꯇꯤ ꯐꯥꯔꯦ ꯉꯔꯥꯡ ꯏꯕꯨꯡ ꯑꯃ ꯂꯥꯏꯌꯦꯦꯗꯅ ꯑꯩꯈꯣꯏ ꯆꯠꯄꯗꯣ ꯑꯩꯅ ꯆꯇꯁ ꯍꯥꯞꯄ ꯊꯝꯕꯗꯣ ꯃꯥ ꯃꯥ ꯍꯥꯏꯔꯛꯑꯝꯃꯦ ꯏꯅꯥꯎꯅꯄꯥ ꯑꯩꯈꯣꯏꯒꯤ ꯏꯅꯥꯎꯅꯨꯄꯥꯗꯣ ꯃꯥꯗꯤ ꯃꯥ ꯃꯥꯗꯤ ꯍꯥꯏꯔꯦ ꯌꯨꯝ ꯆꯠꯈ꯭ꯔꯦ ꯍꯥꯏꯔ ꯀꯔꯤꯒꯤ ꯌꯨꯝ ꯆꯠꯄꯔꯒ ꯌꯨꯝꯗ ꯂꯥꯏꯔꯗꯤ ꯂꯥꯏꯔꯤꯛ ꯁꯨꯡ ꯄꯥ ꯄꯥꯔ ꯁꯤꯗ ꯂꯥꯏꯕꯅ ꯐꯥꯅꯤ ꯅꯣꯏꯗꯤ ꯍꯥꯏꯕ ꯌꯥꯗ꯭ꯔꯦ ꯠꯇ꯭ꯔꯣꯅ ꯑꯦ ꯑꯩ ꯍꯥꯏꯌꯦ ꯃꯥꯅ ꯑꯩꯁꯨ ꯍꯥꯏꯕꯅꯦꯕ ꯃꯥꯒꯤ ꯃꯃꯥꯟꯅꯕꯗꯣ ꯌꯨꯝ ꯃꯥꯁꯨ ꯃꯥ ꯂꯥꯛ ꯈ꯭ꯔꯁꯨ ꯃꯥ ꯆꯠꯈ꯭ꯔꯁꯨ ꯅꯪꯗꯤ ꯑꯃꯥꯏ ꯑꯁꯤꯗ ꯁꯨꯝ ꯑꯁꯨꯝ ꯂꯩꯥꯏꯔꯣ ꯅꯠꯇ꯭ꯔꯒꯥꯔꯦꯟ ꯑꯇꯣꯞꯄ ꯊꯤꯔꯒ ꯂꯔꯣ ꯂꯥꯏꯔꯤꯛꯇꯤ ꯄꯥꯗ꯭ꯔꯗꯤ ꯌꯥꯔꯣꯏ ꯂꯥꯏꯔꯤꯛ ꯄꯥꯔꯒ ꯂꯩꯔꯣꯅꯀꯣ ꯑꯩ ꯃꯉꯣꯟꯗ ꯍꯥꯏꯕꯅꯦ ꯑꯗꯨꯒ ꯃꯥꯅ ꯌꯥꯗꯦ ꯑꯗꯨꯝ ꯆꯠꯈ꯭ꯔꯦ ꯑꯩꯉꯣꯟꯗꯁꯨ ꯍꯥꯏꯇꯦ ꯀꯅꯤꯅ ꯃꯥꯒꯤ ꯃꯃꯥꯟꯅꯕ ꯑꯁꯤꯗ ꯑꯩꯈꯣꯏ ꯂꯩꯃꯤꯟꯅꯕ ꯑꯃ ꯂꯥꯛꯑꯦꯗꯅ ꯃꯥꯅ ꯍꯥꯏꯕꯒꯤ ꯑꯩ ꯀꯣꯜ ꯇꯧꯔꯛꯑꯦ ꯑꯗꯨꯒ ꯀꯔꯤꯒꯤꯔꯣꯅ ꯍꯥꯏꯔꯀꯗ ꯆꯠꯈ꯭ꯔꯦ ꯁꯤꯗ ꯂꯥꯏꯔꯒ ꯆꯞ ꯃꯥꯟꯅꯔꯦꯅꯤ ꯂꯒꯥꯔꯤꯛ ꯄꯥꯗꯦꯅ ꯍꯥꯏꯔꯒ ꯁꯤꯗ ꯂꯥꯏꯕꯅ ꯈꯔ ꯐꯅꯤ ꯅꯪ ꯄꯥꯗꯩꯅ ꯁꯨꯝ ꯂꯥꯏ ꯂꯥꯏꯒꯅꯨ ꯈꯔ ꯈꯔ ꯑꯗꯨ ꯅꯨꯃꯤꯠꯀꯤ ꯍꯦꯕꯤꯠ ꯑꯣꯏꯅ ꯁꯦꯝꯃꯣꯏ ꯅ ꯀꯣ ꯑꯩꯉꯣꯟꯗ ꯍꯥꯏꯔꯒ ꯍꯌꯦꯡ ꯆꯪꯅꯤ ꯇꯤꯛꯀꯦꯠ ꯂꯥꯎꯔꯦ ꯍꯥꯏꯅ
ꯈꯪꯅꯤ ꯑꯩꯈꯣꯏꯗ ꯈꯪꯅꯤꯡ ꯈꯪꯅꯤꯡꯕꯒꯤ ꯄꯈ꯭ꯔ ꯅꯇꯗ ꯑꯥꯏꯗ
ꯁꯥꯡꯉ ꯃꯁꯥ ꯑꯃ ꯁꯥꯡꯉꯦꯕꯣ ꯍꯧꯖꯤꯛ ꯀꯥꯈ꯭ꯔꯕ ꯁꯥ ꯑꯗꯨ ꯁꯤꯗ ꯃꯤ ꯃꯤ ꯌꯥꯝꯅ ꯐꯥꯒꯤ ꯇꯥꯎꯕꯅꯦ ꯌꯦꯡꯕ ꯀꯥꯟꯗꯗꯤ ꯌꯥꯝꯅ ꯀ
ꯎꯝ ꯁꯤ ꯎꯝ ꯌꯦꯟ ꯌꯦꯟ ꯊꯝꯕ ꯑꯁꯤ ꯔꯦꯛ ꯑꯃ ꯂꯩꯩꯅ
ꯎꯝ
ꯑꯗꯨ ꯃꯥꯜꯂꯦ ꯍꯥꯏꯌꯦꯦ ꯍꯣꯏ ꯈꯨꯟ ꯃꯤꯁꯤꯅ ꯆꯠ ꯆꯠ ꯑꯗꯨꯝ ꯍꯥꯏꯕꯅꯦ ꯑꯗꯨ ꯃꯥꯁꯨ ꯑꯗꯨꯝ
ꯇꯥꯕ꯭ꯔꯣꯝ ꯍꯣꯔꯦꯟ ꯅꯪ ꯀꯣꯜ ꯇꯧꯔꯛꯑꯣ ꯀꯣ
ꯎꯝ ꯍꯧꯖꯤꯛ ꯍꯧꯖꯤꯛ ꯑꯣ ꯑꯣ ꯑꯣ
ꯅꯪ ꯀꯣꯜ ꯇꯔ ꯀꯣ
ꯎꯝ ꯀꯩ ꯇꯧꯔꯛꯒꯦ
ꯎꯝ ꯍꯣꯏ ꯍꯣꯏ ꯐꯔꯦ
ꯎꯝ